ꯑꯧ ꯇꯥꯕꯔꯣ
ꯇꯥꯢꯌꯦ
ꯀꯩꯗꯧꯔꯤꯅꯣ
ꯑꯍꯝ ꯍꯤꯞꯄ ꯂꯩꯌꯦ ꯅꯪꯗꯤ
ꯎꯝ ꯆꯞ ꯃꯥꯟꯅꯩꯌꯦ ꯑꯥꯢ
ꯁꯟꯗꯦꯅꯤ ꯅ ꯅꯠꯇ꯭ꯔꯥ ꯉꯁꯤꯗꯤ
ꯗꯥꯏꯗ ꯂꯕ꯭ꯔ ꯅꯣꯏꯗꯤ ꯍꯩꯖꯤꯛ ꯀꯥꯟ
ꯑꯩ ꯃꯅꯤꯄꯨꯔꯗ ꯂꯩꯌꯦ
ꯅꯍꯥꯟ ꯅꯪꯗꯣ ꯑ ꯕꯤꯁꯦꯝꯄꯨꯔ ꯃꯅꯥꯛꯇ ꯂꯩꯕ ꯅꯠꯇ꯭ꯔꯦ
ꯑꯧ ꯂꯩꯌꯦ
ꯁꯨꯝ ꯂꯩꯕ꯭ꯔꯥ
ꯑꯧ
ꯎꯝ ꯑꯩꯗꯣ ꯅꯪ ꯎꯝ ꯅꯣꯏ ꯈꯨꯟ ꯅꯨꯄꯤ ꯑꯃ ꯅꯪꯒ ꯃꯤꯡꯒ ꯆꯞ ꯃꯥꯟꯅꯕ ꯑꯃ ꯂꯩꯌꯦꯀꯣ
ꯑꯈꯣꯏ ꯈꯨꯨꯟꯒꯤ
ꯎꯝ
ꯑꯧ ꯃꯥꯟꯅꯗꯦꯗ
ꯎꯝ ꯃꯥꯟꯅꯗꯕ꯭ꯔꯣ ꯃꯤꯡꯗꯣ ꯈꯔ ꯃꯥꯟꯅꯕꯒꯨꯝ ꯇꯧꯕ ꯑꯩꯗꯤ ꯑꯗꯨꯔꯅ ꯈꯟ
ꯃꯥꯟꯅꯗꯦ ꯃꯥꯒꯤꯅ ꯑꯥꯔ ꯑꯥꯏ ꯑꯦꯟ ꯖꯤ ꯍꯥꯏꯕꯅꯦ ꯑꯩꯒꯤꯅ ꯑꯥꯔ ꯑꯥꯏ ꯑꯦ ꯑꯦꯟ ꯖꯤ
ꯎꯝ
ꯀꯩ ꯏꯟꯖꯥꯡ ꯆꯥꯔꯒꯦ ꯉꯁꯤꯗꯤ
ꯑꯩ ꯆꯥꯛ ꯆꯥꯗꯤꯌꯦ ꯍꯋꯥꯏ ꯗꯥꯜ ꯆꯥꯒꯅꯤ
ꯎꯝ ꯅꯃꯥꯟꯅꯕꯤꯈꯣꯏꯒ ꯄꯨꯜꯂꯣꯏꯗ꯭ꯔꯣ ꯁꯤꯡꯖꯨꯒ ꯆꯥꯕ
ꯑꯁ ꯄꯨꯜꯂꯣꯏꯗ ꯑꯩꯈꯣꯏ ꯇꯣꯉꯥꯟꯅ ꯂꯣꯏ ꯂꯩꯈ꯭ꯔꯕꯅꯦ ꯂꯩꯅꯀꯣ ꯍꯧꯖꯤꯛꯀꯥꯟ ꯈꯣꯢ ꯆꯤꯡꯅꯕꯒꯤ ꯅꯣꯢ ꯇꯣꯉꯥꯟꯅ ꯂꯩꯕꯒꯤ ꯄꯨꯟꯅꯗ꯭ꯔꯤ ꯃꯣꯏꯁꯨ ꯑꯇꯣꯞꯄ ꯑꯇꯣꯞꯄ ꯃꯐꯝꯗ ꯂꯩꯕꯩ ꯑꯩꯈꯣꯏ ꯁꯨ ꯑꯇꯣꯞꯄ ꯃꯐꯝꯗ ꯂꯩꯕ ꯑꯗꯨꯒꯤ ꯀꯗꯥꯏꯗ ꯎꯝ ꯅꯨꯡꯉꯥꯏꯔꯤ ꯍꯥꯏ ꯇꯥꯔꯦ ꯀꯩꯖꯥꯡ ꯆꯥꯔꯒꯦ
ꯑꯩꯁꯨ ꯆꯥꯛ ꯆꯥꯗ꯭ꯔꯤꯌꯦ ꯕ꯭ꯔꯦꯛꯐꯥꯁ ꯇꯧꯗ ꯉꯥꯏꯔꯤ
ꯎꯝ
ꯀꯩꯝ ꯆꯠꯂꯣꯏ ꯉꯁꯤꯗꯤ
ꯍꯥꯥ
ꯉꯁꯤꯗꯤ ꯀꯩꯝ ꯆꯠꯂꯣꯏ
ꯎꯝ ꯆꯠꯂ ꯑꯗꯨꯝ ꯂꯩꯒꯅꯤ
ꯎꯝ ꯍꯝ ꯌꯥꯝ ꯐꯩ ꯁꯟꯗꯦꯅꯦ ꯅꯨꯡꯉꯥꯏꯅ ꯂꯦꯜꯂꯣ
ꯂꯦꯟꯅꯤꯡꯉꯥꯏꯗꯣ ꯂꯦꯟꯐꯝ ꯂꯩꯗ
ꯅꯪꯒꯤ ꯐꯃꯨꯡꯗ ꯐꯣꯟꯒ
ꯎꯝ ꯑꯗꯨ ꯈꯛꯇ ꯉꯥꯏꯔꯦ ꯑꯗꯨ ꯌꯦꯡꯕ ꯑꯃꯨꯛ ꯇꯨꯝꯕ ꯁꯤ ꯈꯛꯇ ꯉꯥꯏꯔꯦ
ꯆꯥꯕꯗꯐꯥꯎ ꯊꯛꯄꯗꯐꯥꯎ ꯇꯣꯏꯂꯦꯠ ꯆꯪꯕꯗꯐꯥꯎ ꯐꯣꯟꯁꯦ ꯊꯥꯗꯣꯛꯇ꯭ꯔꯦꯅꯦ ꯍꯟꯗꯛꯇꯤ
ꯐꯣꯟ ꯂꯩꯥꯇ꯭ꯔꯗꯤ ꯈꯨꯠ ꯂꯩꯇꯕꯒ ꯆꯞ ꯃꯥꯟꯅꯗ꯭ꯔ ꯍꯧꯖꯤꯛꯇꯤ
ꯔꯥꯏꯠ ꯍꯦꯟꯅꯦ ꯔꯥꯏꯠ ꯍꯦꯟ
ꯑ ꯐꯣꯟ ꯌꯥꯎꯗ꯭ꯔꯗꯤ ꯂꯩ ꯂꯩꯕ ꯉꯝꯗ꯭ꯔꯦ
ꯑꯗꯨꯟ
ꯅꯣꯏꯗꯤ ꯈꯨꯟꯗ ꯂꯩꯕ꯭ꯔꯥ ꯀꯗꯥꯏꯗ ꯂꯩꯕ꯭ꯔꯣ
ꯀꯣꯟꯅ ꯍꯥꯏꯕꯤꯒꯦꯀꯣ
ꯎꯝ ꯎ ꯑ ꯈꯪꯉꯦ ꯈꯪꯉꯦ
ꯀꯣꯟꯅ ꯍꯥꯏꯕꯤꯒꯦ
ꯑꯥꯢꯁ ꯗꯤ
ꯅꯣꯏ ꯃꯥꯈꯣꯏꯗꯤ ꯂꯩꯕ꯭ꯔꯣ
ꯍꯥꯥ
ꯅꯣꯏꯃꯥ ꯈꯣꯏꯗꯤ ꯂꯩꯕ꯭ꯔꯣ
ꯀꯩ ꯍꯥꯏꯕ
ꯅꯣꯏ ꯃꯥ ꯈꯣꯏꯗꯤ ꯂꯩꯕ꯭ꯔꯣ ꯌꯨꯝꯗ
ꯌꯨꯝꯗ ꯅꯠꯇꯦ ꯔꯦꯟꯗ ꯂꯩꯕ ꯑꯗꯨ
ꯑꯣ ꯑꯣ ꯑꯣ
ꯅꯨꯡꯉꯥꯏꯔ ꯅꯨꯡꯉꯥꯏꯔꯝ ꯕꯅꯦ
ꯏꯃꯥꯅꯕꯤꯒ ꯂꯩꯕ
ꯑꯣ
ꯆꯟ ꯇꯥꯕ꯭ꯔ
ꯇꯥꯏꯌꯦ
ꯎꯝ
ꯐꯥꯏꯚ ꯖꯤ ꯂꯣ ꯐꯣꯔꯖꯤ ꯂꯣ ꯅꯪꯒꯤꯗꯣ
ꯑꯩꯒꯤ ꯐꯥꯏꯚ ꯖꯤꯅꯦ ꯑꯗꯨ ꯑꯣꯏꯔꯁꯨ ꯑꯩꯒꯤ ꯅꯦꯠꯋꯥꯛꯇꯣ ꯐꯖꯅ ꯅꯨꯡꯉꯥꯏꯇꯦꯅꯦ
ꯎꯝ
ꯍꯟꯗꯛ ꯃꯔꯛꯁꯦ ꯑꯗꯨꯃꯥꯏꯅ ꯇꯧꯕꯅꯦ ꯑꯩꯒꯤꯁꯨ ꯐꯥꯏꯚ ꯖꯤꯅꯦꯕꯀꯣ ꯐꯥꯏꯚ ꯖꯤ ꯑꯣꯏꯇꯥꯔꯁꯨ ꯃꯔꯛ ꯃꯔꯛꯇ ꯑꯁ ꯐꯣꯟ ꯇꯧꯕꯒ ꯌꯥꯗꯦ ꯑꯦ ꯐꯣꯔꯖꯤꯃꯨꯛ ꯇꯥꯔꯅꯤ
ꯑꯩꯒꯤꯗꯣ ꯄꯥꯏꯈꯠꯄ ꯌꯥꯗꯦ ꯀꯔꯤꯒꯤꯔꯥ ꯈꯪꯗꯦꯅꯦ ꯃꯥꯟꯕꯤ ꯇꯧꯔꯛꯑꯒ ꯄꯥꯏꯈꯠꯄ ꯌꯥꯗꯕ ꯑꯩꯒꯤ ꯐꯣꯟꯅꯔꯥ ꯀꯔꯤꯅꯔꯥ ꯈꯪꯗꯦ
ꯑꯗꯨꯗꯣ ꯃꯔꯛ ꯃꯔꯛꯇ ꯑꯗꯨꯃꯥꯏꯅ ꯇꯧꯕꯤꯕꯅꯦ ꯗꯤꯇꯦꯜꯁꯇꯣ ꯍꯣꯔꯦꯟ ꯍꯥꯏꯕꯤꯒꯦ ꯑꯩ ꯃꯔꯛ ꯃꯔꯛꯇ
ꯑꯩꯅ ꯑꯩꯅ ꯑꯩꯅꯗꯤ ꯌꯥꯕꯀꯣ ꯃꯣꯏꯅ ꯌꯥꯢꯑꯦ ꯃꯣꯏꯒꯤ ꯌꯥꯗꯕ ꯑꯗꯨꯒꯤꯅꯦ
ꯎꯝ ꯀꯣꯏꯊꯣꯛꯑꯣ ꯀꯩꯅꯣ
ꯑꯁ ꯆꯠꯅꯤꯡ ꯗꯦꯗ ꯏꯁꯥꯁꯨ ꯂꯩꯇꯦ ꯆꯠꯊꯣꯛꯅꯤꯡꯉꯥꯏꯗꯣ ꯑꯩꯗꯣ ꯅꯪꯕꯨ ꯀꯩꯅꯣꯝ ꯌꯥꯝ ꯎꯌꯦꯗ ꯅꯪꯕꯨ ꯑꯩ ꯑꯩꯕꯨ ꯈꯪꯕ꯭ꯔ ꯅꯪ
ꯈꯪꯗꯦꯗ ꯀꯥꯏ ꯎꯔꯤꯕ ꯑꯩ ꯁꯛ ꯈꯪꯕ꯭ꯔꯣ
ꯈꯪꯉꯦ
ꯑꯩꯗꯤ ꯑꯗꯨꯝ ꯈꯪꯉꯦ ꯅꯪ ꯅꯍꯥꯟ ꯑꯥ ꯀꯩꯅꯣꯗ ꯂꯩꯕꯗꯨꯁꯨ ꯅꯣꯏ ꯇꯤꯟꯅꯕꯗꯣ
ꯎꯝ
ꯈꯪꯉꯦꯕ ꯑꯩ
ꯑꯩꯗꯤ ꯈꯪꯗꯦ ꯍꯥ ꯅꯨꯡꯉꯥꯏꯕ꯭ꯔꯣ ꯑꯥꯗ ꯂꯩꯗꯣ ꯅꯣꯏ ꯌꯨꯝ ꯅꯤꯡꯖꯪꯗ꯭ꯔꯣ ꯑꯥ ꯇꯥꯕ꯭ꯔꯣ
ꯀꯅꯥ ꯀꯅꯥ ꯂꯩꯕ꯭ꯔꯣ ꯅꯪꯗꯤ
ꯑꯩ ꯍꯧꯖꯤꯛꯁꯦ ꯏꯃꯥꯟꯅꯕꯤꯒ ꯂꯩꯌꯦ
ꯅꯣꯡꯉꯥꯏꯔꯝꯅꯤꯅꯦ
ꯅꯨꯡꯉꯥꯏꯔꯦ ꯍꯥꯏꯇꯥꯔꯦ ꯑꯗꯣ ꯑꯩꯗꯣ ꯅꯥꯕ ꯉꯁꯤꯗꯣ
ꯎꯝ
ꯉꯔꯥꯡꯗꯣ ꯅꯥꯔꯦ ꯗꯣꯛꯇꯔ ꯆꯠꯂꯦ ꯑꯗꯨꯗꯨꯒ ꯑꯌꯨꯛ ꯍꯧꯒꯠꯂꯛꯑꯒ ꯈꯔ ꯈ꯭ꯔ ꯐꯔ ꯂꯩꯔꯝꯃꯦ
ꯕꯦꯔꯥꯅꯤꯍꯦ ꯅꯥꯕꯖꯣ
ꯎꯝ ꯑꯗꯨꯅꯦ
ꯅꯥꯢ ꯍꯥꯏꯕꯅꯦ ꯍꯤꯟꯖꯥꯡꯗꯤ ꯑꯝꯇ ꯊꯤꯡꯗꯦ
ꯍꯤꯟꯖꯥꯡ ꯑꯣꯏꯒꯦꯔꯥ ꯑꯃ ꯑꯣꯏꯒꯦꯔꯥ ꯆꯥꯅꯤꯡꯕ ꯍꯦꯛꯇ
ꯑꯩꯁꯨ ꯑꯗꯨꯝ ꯇꯧꯋꯦ ꯑꯁ ꯃꯤꯠꯀ ꯎꯔꯒꯀꯣ ꯆꯥꯗ꯭ꯔꯒ ꯈꯥꯡꯕ ꯉꯝꯗꯦꯕ
ꯃꯤ ꯑꯇꯣꯞꯄꯗꯤ ꯅꯥꯔꯁꯨ ꯀꯩꯅꯣ ꯈꯤꯇꯪ ꯇꯧꯔꯗꯤ ꯑꯗꯨꯝ ꯆꯥꯗꯕ ꯂꯩꯕꯅꯦ
ꯎꯝ ꯑꯦ ꯑꯩꯗꯤ ꯗꯨꯃꯥꯢ ꯇꯧꯗ꯭ꯔꯦ ꯆꯥꯅꯤꯡꯉꯗꯤ ꯄ꯭ꯔꯞꯅ ꯆꯥꯔꯤꯁꯦ ꯑ ꯆꯥꯔꯅꯤ ꯆꯥꯗꯗꯤ ꯏꯅꯔ ꯖꯤ ꯌꯥꯎꯗ꯭ꯔꯦꯗꯅ ꯍꯥꯎꯇꯗꯤ ꯆꯥꯗ꯭ꯔꯦꯕ ꯍꯥꯎꯇꯕ ꯄꯣꯠꯆꯩꯥꯁꯤꯗꯤ ꯑꯝꯇ ꯆꯥꯅꯤꯡꯗꯦꯕ ꯍꯤꯟꯖꯥꯡꯒꯨꯝꯕ ꯉꯥ ꯍꯥꯏꯗꯤ ꯁꯥ ꯀꯩꯀꯩꯗꯣ ꯅꯪꯗꯤ ꯀꯔꯝꯕ ꯍꯦꯟꯅ ꯄꯥꯝꯒꯦ ꯇꯥꯕ꯭ꯔꯣ ꯍꯜꯂꯣ ꯇꯥ ꯎꯝ ꯇꯥꯏꯌꯦ
ꯑꯃꯨꯛ ꯇꯥꯕ ꯑꯃꯨꯛ ꯇꯥꯗꯕ ꯇꯧꯋꯦ ꯅꯦꯠꯋꯥꯛꯅ ꯋꯥꯏ
ꯅꯪꯒꯤ ꯅꯦꯠꯅ ꯑꯣꯏꯔꯝꯃꯅꯤ
ꯎꯝ
ꯑꯩꯉꯣꯟꯗꯗꯤ ꯐꯥꯏꯚ ꯖꯤ ꯐꯨꯜꯅꯦ ꯐꯪꯉꯤꯁꯦ
ꯉꯁꯥꯏ ꯌꯨꯛ ꯐꯪꯗꯦ ꯍꯧꯖꯤꯛ ꯑꯃꯨꯛ ꯐꯪꯉꯦ ꯑꯩꯒꯤꯁꯨ
ꯍꯧꯖꯤꯛꯇꯤ ꯁꯦꯡꯅ ꯇꯥꯔꯕꯣ
ꯎꯝ ꯇꯥꯏ ꯍꯧꯖꯤꯛꯀꯤ
ꯍꯥꯏꯗꯤꯅꯦ ꯅꯪꯒꯤ ꯍꯤꯟꯖꯥꯡ ꯆꯥꯅꯤꯡꯕꯗꯣ ꯁꯥ ꯁꯥꯗ ꯑꯥ ꯀꯔꯝꯕ ꯍꯦꯟꯅ ꯄꯥꯝꯒꯦ ꯅꯪꯒꯤꯗ
ꯑꯩꯒꯤ ꯑꯁ ꯑꯩꯗꯤ ꯀꯩꯅꯣ ꯂꯣꯏ ꯄꯥꯃꯤꯅꯤꯗ
ꯁꯤ ꯄꯥꯏꯔ ꯄꯝꯃꯤ ꯍꯥꯏꯕ
ꯌꯥꯝ ꯐꯩꯅꯦ ꯅꯪꯗꯤ
ꯃꯥꯟꯅꯦ ꯀꯣꯏꯕ ꯆꯠꯀꯦꯔꯣ
ꯀꯣꯏꯕ ꯆꯠꯂꯔꯣꯏꯗ ꯅꯥꯕꯅꯤ ꯅꯪ ꯉꯁꯤꯗꯤ ꯍꯤꯞꯄ ꯂꯩꯔꯅꯦ
ꯎꯝ ꯆꯥꯛꯀꯨꯝꯕꯗꯤ ꯊꯣꯡꯉꯕꯣ ꯆꯥꯛ ꯆꯥꯔ ꯊꯣꯢꯉꯕꯣ ꯏꯟꯁꯥꯡ
ꯊꯣꯡꯉꯝꯃꯅꯤ ꯑꯩ ꯊꯣꯡꯗꯦ
ꯏꯃꯥꯟꯅꯕꯤ ꯊꯣꯡꯕ꯭ꯔꯣ ꯅꯃꯥꯟꯅꯕꯤꯒ
ꯎꯝ ꯀꯩ ꯍꯥꯏꯅꯣ ꯇꯥꯗ꯭ꯔꯦ ꯅꯪꯒꯤ ꯅꯦꯠꯋꯥꯛꯇꯣ ꯑꯃꯨꯛ ꯆꯞꯈ꯭ꯔ ꯃꯥꯜꯂꯦꯅꯦ ꯇꯥꯕ꯭ꯔꯣ ꯍꯜꯂꯣ ꯇꯥꯕ꯭ꯔꯣ ꯅꯦꯠꯋꯥꯛꯇꯣ ꯑꯃꯨꯛ ꯆꯞꯈ꯭ꯔꯦ ꯍꯜꯂꯣ ꯍꯜꯂꯣ
ꯑꯧ ꯇꯥꯏꯌꯦ
ꯀꯥꯏ ꯆꯠꯂꯨꯏꯅꯣ ꯅꯪꯒꯤ ꯀꯣꯟꯗꯣ ꯑꯃꯨꯛ ꯃꯥꯡꯈ꯭ꯔꯦꯗꯅ
ꯑꯗꯨꯅꯦ ꯅꯪꯒꯤꯁꯨ ꯑꯃꯨꯛ ꯇꯥꯗꯕ ꯑꯗꯨꯒꯤꯅꯦ ꯆꯠꯇꯦ
ꯎꯝ ꯅꯦꯠꯅꯤ ꯑꯈꯣꯏꯒꯤ ꯃꯔꯥꯜ ꯅꯠꯇꯦ ꯅꯦꯠꯒꯤ ꯃꯔꯥꯟꯅꯦ
ꯑꯃꯨꯛ ꯇꯠꯄ ꯑꯃꯨꯛ ꯇꯥꯕ
ꯎꯝ ꯃꯔꯛ ꯃꯔꯛꯇꯗꯤ ꯗꯨꯃꯥꯏꯅ ꯇꯧꯕ ꯇꯥꯕꯅꯦ
ꯑꯗꯨꯅꯦ ꯑꯃꯨꯛ ꯅꯨꯡꯉꯥꯏꯇꯕ ꯑꯃꯨꯛ ꯈꯪ
ꯑꯧ
ꯅꯍꯥꯟꯗꯨ ꯅꯣꯡ ꯆꯨꯕ꯭ꯔꯥ ꯅꯣꯏꯗ
ꯆꯨꯗꯦ
ꯀꯩꯗꯧꯔꯤꯕ ꯍꯧꯖꯤꯛꯇꯤ ꯀꯩꯗꯧꯔꯤꯅꯣ ꯕ꯭ꯔꯦꯛꯐꯥꯁ ꯆꯥꯔꯕꯣ ꯅꯪꯕꯣ ꯇꯥꯕ꯭ꯔꯥ ꯇꯥꯕ꯭ꯔꯣ ꯏꯃꯥꯟꯅꯕꯤ